ꯇꯥꯕ꯭ꯔꯥ
ꯎꯝ ꯅꯪ ꯇꯥꯗꯦ
ꯇꯥꯗꯦ ꯑꯩ ꯌꯦꯡꯒꯦꯗꯣ ꯁꯣꯔꯨꯝ ꯐꯖꯥꯠꯂꯀꯣ꯫
ꯈꯪꯗꯦꯅꯦ ꯈꯪꯗꯦꯅꯦ꯫
ꯁꯤ ꯂꯣꯏꯈ꯭ꯔꯕ ꯀꯥꯟꯗ ꯑꯩ ꯑꯃꯨꯛ ꯇꯧꯔꯛꯀꯦ꯫
ꯎꯝ꯫
ꯉꯁꯤ ꯂꯣꯏꯁꯟꯅꯕ ꯇꯧꯕꯅꯦ ꯑꯩ ꯁꯤꯁꯦ ꯃꯤ ꯃꯤ ꯑꯇꯣꯞꯄꯒꯤ ꯅꯝꯕꯔꯁꯨ ꯇꯧ ꯃꯥ ꯇꯧꯒꯦ꯫
ꯎꯝ꯫
ꯃꯥꯏ ꯇꯧꯗ꯭ꯔꯤ ꯋꯥ ꯉꯥꯡꯐꯝꯁꯨ ꯂꯩꯇ꯭ꯔꯦꯕ꯫
ꯎꯝ꯫
ꯅꯪꯒꯤ ꯀꯣꯜ ꯍꯦꯛ ꯇꯥꯕꯒ ꯅꯤꯡꯉꯦ꯫
ꯅꯝꯕ꯭ꯔꯣ ꯍꯥꯏꯁꯤ ꯅꯪꯗꯤ ꯅꯝꯗꯦ ꯂꯥꯛꯁꯨ ꯂꯥꯛꯅꯤꯡꯗꯦ꯫
ꯅꯪ ꯌꯥꯗ꯭ꯔꯒ꯫ ꯅꯍꯥꯟꯒꯤ ꯇꯥꯏꯞꯇ ꯐ꯭ꯔꯤ ꯍꯟꯒꯅꯤ꯫ ꯊꯥꯎ ꯇꯤꯡꯉꯒ ꯂꯥꯛꯄ ꯀꯥꯅꯗ꯫
ꯎꯝ ꯐ꯭ꯔꯤꯗꯤ ꯍꯥꯟꯗꯦꯗ ꯀꯔꯤ ꯐ꯭ꯔꯤ ꯍꯟꯕꯔꯥ ꯏ꯫ ꯑꯗꯨꯛ ꯇꯣꯡꯕꯗꯨꯕꯨ ꯀꯔꯤ ꯐ꯭ꯔꯤ ꯍꯟꯕ꯭ꯔꯥꯅꯦ꯫
ꯅꯝꯕ ꯐꯪꯗꯕꯨ ꯅꯝꯕ ꯐꯪꯗꯕꯕꯨ꯫
ꯅꯝꯕꯁꯨ ꯇꯪꯈꯥꯏ ꯇꯪꯈꯥꯏꯗꯤ ꯐꯪꯉꯦꯗ꯫
ꯑꯁ ꯇꯪꯈꯥꯏ ꯀꯧꯗ꯫
ꯇꯪꯈꯥꯏꯒꯨꯝꯕ ꯂꯧꯔꯒ ꯌꯧꯍꯧꯗꯕꯒꯤ ꯍꯦꯛꯇ ꯇꯠꯍꯧꯕꯒꯤ ꯋꯥꯅꯤ ꯀꯩꯅꯣ꯫
ꯐꯪꯁꯟ ꯀ꯭ꯔꯤ ꯀꯥꯔꯥ ꯂꯩꯔꯥ ꯀꯥꯟꯗ ꯍꯥꯏꯔꯛꯑꯣ꯫
ꯍꯟꯗꯛ ꯁꯨꯛꯁꯥꯗꯩ ꯃꫭꯏ ꯂꯧ ꯆꯠꯂꯥ ꯀꯥꯟꯗ ꯂꯥꯛꯔꯒꯦ꯫
ꯎꯝ ꯅꯪ ꯃꯤꯅ ꯂꯧ ꯆꯇꯄ ꯉꯥꯟꯗ ꯂꯥꯛ ꯔꯨꯒ ꯅꯪꯗꯤ ꯀꯩꯗꯧꯕ꯫
ꯐꯤꯜꯃ ꯅꯝꯗꫭꯏꯕ ꯑꯩꯅ꯫
ꯆꯠꯂꯗꯤ ꯅꯪꯁꯨ ꯂꯧ ꯆꯠꯄ ꯌꯥꯎꯒꯗꯧꯕꯅꯤꯅꯦ ꯀꯩꯅꯣ꯫
ꯍꯦ ꯌꯥꯎꯗꯧꯕ ꯅꯠꯇꯦ ꯑꯩꯗꯤ ꯐꯤꯂꯝ ꯅꯝꯕ ꯂꯥꯛꯀꯦ ꯍꯥꯏꯕꯅꯤꯗ꯫
ꯍꯨꯝ꯫ ꯐꯤꯂꯝ ꯅꯝꯕꯒꯤ ꯍꯦꯛ ꯌꯧꯕꯒ ꯇꯦꯡꯗꯤ ꯄꯥꯡꯒꯦꯗꯤ ꯈꯟꯗꯦꯕ ꯀꯩꯅꯣ꯫ ꯇꯦꯡꯗꯨꯝ ꯍꯥꯟ ꯄꯥꯡꯈꯣ꯫ ꯐꯤꯂꯝꯗꯤ ꯌꯥꯔꯤ ꯃꯈꯩꯗꯤ ꯀꯔꯤ ꯍꯥꯏꯒꯅꯤ꯫ ꯏ ꯇꯨꯝ ꯎꯝ ꯅꯝꯒ ꯈꯔ ꯂꯩꯗꯧꯔꯤ ꯀꯩꯅꯣ ꯀꯨꯏ ꯀꯨꯏꯗꯔꯦ꯫ ꯑꯗꯨꯗꯒꯤꯗꯤ ꯑꯗꯨꯝ ꯅꯝꯃꯒ ꯂꯩꯕꯁꯦ ꯊꯥꯗꯣꯛꯇꯗꯕꯤꯗ ꯅꯝꯗꯧꯔꯤꯁꯤ꯫ ꯏ ꯀꯥꯟꯅꯒꯗꯧꯔꯤꯀꯣ꯫ ꯑꯗꯨꯃꯥꯏꯁꯦ ꯂꯩ
ꯅꯝꯍꯟ ꯅꯝꯍꯟꯅꯤꯡꯗꯕꯒꯤꯅꯤ ꯅꯪꯅ ꯁꯨꯃꯥꯏꯅ ꯉꯥꯡꯉꯒ ꯂꯩꯔꯤꯗꯤ꯫
ꯍꯣꯏꯅꯦ ꯑꯗꯨ ꯅꯝꯒꯅꯤꯅ ꯋꯥꯠꯂꯤꯅ ꯂꯧꯔꯦ ꯍꯥꯏꯕ ꯐꯖꯟꯅ ꯅꯝꯒꯅꯤꯅ ꯍꯧꯖꯤꯛꯇꯤ ꯄꯥꯈꯠꯂꯦꯕ
ꯀꯔꯤꯒꯤ ꯄꯥꯈꯠꯂꯤꯕ
ꯄꯥꯈꯠꯇ ꯌꯥꯕ꯭ꯔꯥꯅꯦ ꯑꯗꯨꯝ ꯄꯥꯈꯠꯄ ꯇꯥꯕꯅꯤꯅꯦ ꯃꯤ ꯍꯥꯏꯁꯤꯗꯤ ꯁꯤꯅꯤꯅꯦ
ꯃꯤ ꯂꯥꯛꯒꯅꯤ ꯍꯥꯏ
ꯈꯣꯏꯗꯤ ꯎꯝ ꯃꯤ ꯍꯥꯏꯁꯤꯗꯤꯀꯣ ꯈꯨꯡꯒꯪ ꯍꯥꯏꯕꯁꯤꯗꯤ ꯃꯤ ꯄꯪꯂꯥꯛꯇ ꯂꯥꯛꯇ꯭ꯔꯣꯅꯦ ꯇꯝꯕ ꯉꯝꯕ꯭ꯔꯥꯅꯦ
ꯀꯠꯊꯣꯛ
ꯎꯝ ꯐꯠ ꯊꯣꯛꯀꯦ ꯍꯥꯏꯔꯤꯁꯨ ꯑꯗꯨꯝ ꯌꯥꯗꯕ ꯑꯃ ꯂꯩꯌꯦꯗ ꯈꯨꯡꯒꯪ ꯍꯥꯏꯕꯁꯤꯗꯤ ꯆꯥꯎ ꯈꯠꯄ ꯖꯒꯥ ꯅꯠꯇꯕꯅꯤꯅ ꯌꯥꯗꯦꯗ
ꯐꯤꯂꯝ ꯅꯝꯕꯕꯨ ꯄꯨꯡꯈꯥꯏ ꯑꯃ ꯅꯝꯃꯒ ꯂꯩꯒꯗꯕꯁꯨ ꯅꯠꯇꯦ ꯃꯅꯤꯠ ꯇꯔꯥ ꯌꯥꯝꯃꯦ ꯍꯥꯏꯀꯥꯟꯗ
ꯃꯤꯅꯤꯠ ꯇꯔꯥ ꯅꯝꯕꯔꯥꯅꯦ
ꯎꯝ
ꯃꯤꯅꯤꯠ ꯇꯔꯥ ꯅꯝꯕꯒꯤ ꯈ꯭ꯋꯥꯡꯗꯤ ꯌꯥꯒꯦꯔꯣ
ꯑꯝ
ꯈ꯭ꯋꯥꯡꯗꯤ ꯍꯥꯅꯨꯕꯒꯤ ꯇꯥꯏꯞꯇ ꯍꯧꯖꯤꯛꯇꯒꯤ ꯍꯧꯅ ꯈ꯭ꯋꯥꯡ ꯅꯥꯔꯦ ꯅꯥꯔꯦꯗ ꯍꯥꯏꯔ ꯂꯩꯔꯕꯅꯤꯅ ꯌꯥꯗꯣꯏꯔꯣ
ꯌꯥꯅꯤꯅ
ꯃꯔꯛꯇ ꯑꯩꯁ ꯀꯩꯅꯣꯝꯃ ꯇꯧꯔꯦ ꯍꯥꯏꯅ ꯑꯃꯨꯛꯀ ꯅꯣꯡꯃꯁꯨ ꯒꯥꯔꯤ ꯊꯧꯕ ꯇꯝꯕꯤꯌꯨ ꯍꯥꯏꯔꯒ ꯀꯥꯒꯦ ꯍꯥꯏꯅ ꯇꯧꯔꯒ ꯂꯦꯡꯕ ꯌꯥꯗ꯭ꯔꯦ ꯍꯥꯏꯗꯨꯗꯤ
ꯑꯗꯨꯒꯤ ꯃꯇꯝꯗꯤ ꯊꯕꯛ ꯆꯠꯂꯁꯨ ꯁꯨꯕꯒꯤ ꯃꯇꯝꯅꯤꯅꯦ
ꯀꯔꯤ ꯀꯔꯤ ꯊꯥꯕꯛ ꯁꯨꯕ꯭ꯔꯥꯅꯦ ꯑꯗꯨꯀꯥꯟꯗ ꯁꯨꯨꯗꯦꯗ
ꯁꯣꯁꯤ ꯌꯥꯝꯅ ꯗꯦꯟꯖꯔ ꯑꯣꯏꯕ ꯊꯕꯛ ꯉꯥꯛꯇꯅꯦ ꯅꯣꯏꯅ ꯑꯩꯒꯤ ꯀꯃꯥꯏꯅ ꯇꯧꯔꯤꯗꯣ ꯃꯤꯅ ꯇꯧ ꯊꯝꯅꯤꯡꯕ ꯊꯕꯛ ꯅꯠꯇꯦ ꯑꯗꯨꯗꯨ ꯃꯤꯅ ꯍꯣꯏ ꯍꯣꯏ ꯑꯗꯨꯃꯥꯏꯅ ꯇꯧꯕꯤꯒꯦ ꯑꯗꯨꯃꯥꯏꯅ ꯊꯨꯅ ꯌꯥꯗꯕ ꯍꯣꯏ ꯑꯗꯨꯃꯥꯏ ꯁꯨꯕꯤ ꯍꯥꯏꯕ ꯊꯕꯛ ꯅꯠꯇꯦꯕ ꯃꯣꯏ ꯑꯩꯅ ꯂꯣꯏ ꯁꯨꯕꯅꯦ
ꯎꯝ
ꯍꯧꯖꯤꯛꯀꯤꯗꯣ ꯑꯃꯨꯛꯀ ꯍꯟꯅ ꯔꯪ ꯊꯥꯗ꯭ꯔꯗꯤ ꯈꯔ ꯃꯑꯣꯡ ꯇꯥꯕ ꯋꯥꯥꯠꯂꯦ ꯃꯊꯛꯀꯤꯗꯣ ꯑꯩꯈꯣꯏꯒꯤ ꯌꯨꯝꯁꯦ ꯑꯁꯤꯒꯤ ꯑꯉꯧꯕꯁꯦ ꯑꯉꯧꯕꯁꯦ ꯄꯤꯡ ꯀꯥꯂ꯭ꯔ ꯊꯥꯕꯅ ꯐꯒꯗꯧ ꯃꯥꯜꯂꯦ ꯅꯠꯇ꯭ꯔꯒ ꯑꯃꯨꯕ ꯊꯁꯤꯔꯥ ꯑꯁ ꯁꯤꯗꯤ ꯂꯣꯏꯅ ꯆꯨꯕꯅ ꯌꯥꯗ꯭ꯔꯦꯅꯦ ꯃꯄꯥꯟꯒꯤꯁꯦ
ꯎꯝ
ꯄꯤꯡ ꯀꯂꯔꯒꯨꯝꯕ ꯊꯥꯕ ꯅꯠꯇ꯭ꯔꯗꯤ ꯀꯗꯥꯏꯗꯒꯤ ꯑꯉꯧꯕꯁꯤꯡꯗꯣ ꯌꯦꯡꯉꯣꯅꯦ ꯂꯣꯏꯅ ꯀꯥꯞꯂꯒ ꯆꯨꯕꯅ ꯌꯥꯗ꯭ꯔꯤꯁꯦ ꯇꯛꯔꯕꯁꯨ ꯀꯣꯛꯇꯦ ꯃꯣꯏꯗꯤ
ꯍꯣꯏ ꯒ꯭ꯔꯥꯡ ꯂꯥꯛꯇꯃꯤꯅ ꯆꯥꯡꯉꯨꯕꯅꯦ ꯃꯣꯏꯗꯤ
ꯑꯗꯨꯅ ꯑꯩꯅ ꯍꯥꯏꯗꯣ ꯄꯤꯡ ꯀꯂꯔ ꯑꯣꯏꯅ ꯇꯛꯄꯅ ꯐꯔꯣꯏꯗ꯭ꯔꯣ ꯍꯥꯏꯅ
ꯑꯩ ꯍꯥꯏꯔꯤꯕꯗꯨꯗꯤ ꯉꯔꯥꯡ ꯆꯥꯠꯁꯦ ꯍꯥꯏꯗꯅꯥ
ꯑꯗꯨ ꯈꯔ ꯂꯩꯔꯒ ꯆꯠꯂꯁꯨ ꯌꯥꯏꯅ ꯊꯕꯛ ꯈꯨꯗꯤꯡꯃꯛꯁꯤꯗꯤ ꯀꯔꯤ ꯗꯔꯀꯥꯔ ꯑꯣꯏꯌꯦ ꯑꯗꯨꯅꯤ ꯇꯞꯅ ꯇꯞꯅ ꯑꯗꯨꯝ ꯁꯦꯝꯕꯤꯔꯛ ꯑꯒ ꯂꯣꯏꯅ ꯇꯨꯝꯅꯒ꯭ꯔꯥ ꯖꯥꯠꯂꯥ ꯅꯣꯏ ꯀꯥꯏ ꯃꯤꯁꯤꯡꯁꯨ ꯀꯗꯥꯏ ꯀꯗꯥꯏ ꯆꯥꯠꯅꯈꯔꯖꯠꯂꯥ
ꯍꯧꯖꯤꯛꯀꯤ ꯃꯇꯝꯗ ꯃꯤ ꯂꯥꯡꯕ ꯃꯇꯝ ꯅꯠꯇꯦ ꯍꯧꯖꯤꯛꯀꯤꯛ ꯇꯥꯏꯃꯤꯡꯗ ꯂꯥꯡꯗꯕꯗꯤ ꯏꯚꯤꯅꯤꯡ ꯏꯚꯤꯅꯤꯡꯗꯨ ꯋꯥꯏ ꯄꯨꯡ ꯑꯍꯨꯝ ꯃꯔꯤ ꯃꯉꯥꯗꯨꯋꯥꯏꯗ
ꯑꯁꯤꯁꯦ ꯀꯔꯤꯔꯣꯅꯦ ꯑꯩ ꯒ꯭ꯌꯥꯟ ꯇꯥꯗꯕ ꯑꯃ ꯂꯩꯔꯦ ꯁꯤꯁꯦ ꯀꯩꯅꯣꯝꯃ ꯇꯧꯋꯤꯅꯦ ꯉꯁꯤꯁꯦ ꯑꯩ ꯍꯣꯏ ꯊꯥꯡ ꯄꯣ ꯁꯤꯁꯦ ꯅꯪꯅ ꯑꯗꯨꯝ ꯅꯣꯏꯖꯨ ꯌꯦꯡꯉꯣꯀꯣ ꯑꯩ ꯈꯥꯔ ꯎꯝ ꯒꯌꯥꯟ ꯇꯥꯗꯕ ꯑꯃ ꯂꯩꯔꯦꯅꯦ ꯁꯤ
ꯀꯔꯤꯔꯥ ꯀꯔꯤꯔꯥ
ꯑꯗꯨꯝ ꯁꯤ ꯀ꯭ꯔꯤꯔꯣꯕ ꯁꯤ ꯑꯩ ꯈꯪꯗꯅ ꯂꯩꯔꯦꯁꯤ
ꯊꯥꯁꯨ ꯊꯥꯔꯛꯇꯅ ꯎꯕꯩ ꯇꯥꯎ
ꯍꯨꯝ
ꯇꯩꯌꯦ ꯇꯧꯕꯥ ꯍꯌꯦꯡ ꯍꯌꯦꯡ ꯆꯠꯄꯒꯤꯗꯣ ꯑꯗꯨꯗꯣ
ꯑꯗꯨ ꯑꯁꯤꯗ ꯑꯩ ꯚꯥꯞ ꯇꯥꯗ꯭ꯔꯦꯕ ꯁꯤꯁꯦ ꯀꯔꯝꯕ ꯃꯑꯣꯡꯗ ꯑꯩ ꯈꯪꯗ꯭ꯔꯦꯕꯣ
ꯕꯨꯌꯦꯠꯇ ꯅꯝꯃꯣ ꯍꯥꯏꯔꯒ
ꯇꯧꯋꯦ ꯍꯥꯏꯕ
ꯑꯗꯨꯝ ꯂꯩꯁꯅꯨ ꯁꯤ ꯂꯣꯏꯕ ꯀꯥꯟꯗ ꯃꯊꯟꯗ ꯑꯗꯨꯃꯥꯏꯅ ꯆꯠꯀꯅꯦꯕ
ꯑꯗꯨ ꯌꯦꯡꯉꯣꯀꯣ ꯑꯗꯨ ꯑꯩꯅ ꯍꯥꯏꯔꯤꯗꯣ ꯁꯣꯝꯗ ꯑꯅꯤ ꯂꯩꯕꯁꯦ ꯑꯃꯅ ꯀꯔꯤꯅꯣꯃꯥ ꯆꯠꯂꯦ ꯑꯃꯅ ꯆꯠꯇꯦꯕꯀꯣ ꯁꯤ ꯀ꯭ꯔꯤꯔꯕꯁꯦ ꯃꯥꯟꯅꯗ꯭ꯔꯦꯕ ꯃꯊꯛꯀꯤ ꯑꯅꯤꯁꯦ
ꯎꯝ ꯆꯨꯝꯃꯦ ꯑꯦ ꯀꯩꯅꯣꯝꯃꯀꯣ ꯍꯧꯖꯤꯛꯀꯤꯗꯣ ꯀꯩꯅꯣꯃ ꯇꯧꯕ ꯅꯪꯒꯤꯗꯣ ꯁꯤ ꯇꯩꯕ ꯀꯥꯟꯗ ꯑꯩꯒꯤꯁꯨ ꯉꯁꯥꯏ ꯑꯗꯨꯃꯥꯏ ꯇꯧꯋꯦ ꯃꯊꯛꯀꯤꯗꯣ ꯆꯨꯝꯕꯅꯦ ꯃꯊꯛꯀꯤꯗꯣ ꯃꯅꯨꯡꯒꯤꯗꯣ ꯅꯠꯇꯕ
ꯑꯗꯣ ꯍꯣꯔꯦꯟ ꯂꯣꯏꯕ ꯀꯥꯟꯗ ꯀꯃꯥꯏꯅ ꯁꯦꯝꯗꯣꯏꯅꯣ ꯑꯗꯨꯗꯣ ꯍꯥꯏꯌꯣ ꯅꯪꯅ
ꯁꯦꯡꯗ꯭ꯔꯁꯨ ꯌꯥꯏ ꯃꯣꯏꯒꯤ ꯀꯩꯅꯣꯝꯃ ꯆꯠꯄꯗꯒꯤꯅꯦ
ꯑꯣ
ꯍꯦꯡ ꯆꯠꯄꯒꯤꯅꯦꯕ
ꯑꯣ
ꯑꯗꯨꯒꯤ ꯑꯩ ꯉꯥꯎꯔ ꯂꯩꯔꯦ ꯀ꯭ꯔꯤꯔꯥ
ꯉꯥꯎꯔꯨꯔꯅꯨ
ꯀꯦ ꯑꯦꯐ ꯁꯤꯁꯨ ꯆꯥꯅꯤꯡꯉꯦ ꯀꯦ ꯑꯦꯐ ꯁꯤ ꯄꯨꯔꯛꯑꯣꯁꯨ ꯌꯥꯗꯦ ꯅꯨꯄꯤꯗꯤ ꯌꯥꯡꯈꯩꯃꯨꯛ ꯀꯣꯏ ꯌꯥꯏꯌꯦ ꯀꯔꯤꯁꯨ ꯄꯤꯖꯗꯦ ꯍꯥ ꯇꯥꯗ꯭ꯔꯣ
ꯇꯥꯗ꯭ꯔꯕꯣ ꯎꯝ
ꯍꯥꯏꯌꯣ ꯇꯥ ꯇꯥꯔꯦ
ꯑꯗꯨꯒꯤ ꯐꯪꯗ꯭ꯔꯁꯤꯗꯤ
ꯃꯔꯛ ꯃꯔꯛꯇꯗꯤ ꯀꯩꯅꯣ ꯅꯪꯒꯤꯁꯨ ꯇꯥꯗꯕꯒꯨꯝ ꯇꯧꯋꯦ
ꯑꯗꯨꯃꯥꯏꯅ ꯇꯧꯋꯦ ꯃꯔꯛ ꯃꯔꯛꯇ
ꯎꯝ
ꯅꯪꯒꯤ ꯈꯣꯟ ꯈꯛꯇ ꯑꯩ ꯇꯥꯕꯒꯨꯝꯕ ꯅꯪꯒꯤ ꯃꯈꯣꯟ ꯇꯥꯗꯕꯒꯨꯝꯕ ꯑꯗꯨꯃꯥꯏꯅ ꯇꯧꯋꯦꯕ
ꯎꯝ
ꯅꯨꯡꯁꯥ ꯀꯟ ꯊꯣꯛꯈ꯭ꯔꯕꯣ
ꯁꯥ ꯊꯣꯛꯇꯦ ꯃꯥꯝꯃꯒ ꯂꯩꯌꯦ
ꯎꯝ ꯆꯨꯗꯤ ꯆꯨꯗꯕ ꯑꯩꯈꯣꯏ ꯔꯣꯝꯒꯤ ꯆꯨ ꯍꯥꯏꯅ ꯈꯔꯗꯤ ꯅꯤꯕꯤꯌꯨꯗꯅ
ꯈꯛꯇ ꯌꯥꯗꯦ ꯐ꯭ꯔꯤꯒꯤ ꯄꯣꯠ ꯂꯩꯇꯦ ꯐ꯭ꯔꯤꯒꯤ ꯄꯣꯠ ꯂꯩꯇꯦ ꯐ꯭ꯔꯤꯒꯤ ꯄꯣꯠ ꯂꯩꯇꯤꯌꯦ
ꯃꯃꯟ ꯂꯩꯇꯕꯒꯨꯝꯕꯁꯨ ꯂꯩꯍꯜꯂꯣꯗ ꯃꯃꯜ ꯂꯩꯇꯕꯒꯤꯁꯨ ꯀꯥꯟꯅꯕ ꯑꯗꯨꯝ ꯂꯩꯕꯅꯦ ꯀꯩꯅꯣ
ꯐꯔꯤꯒꯤ ꯄꯣꯠ ꯂꯩꯇꯤꯌꯦ
ꯂꯩꯕꯅꯤ ꯂꯩꯕꯅꯤ ꯃꯤꯅ ꯂꯩꯍꯟꯒꯗꯧꯕꯅꯤ ꯑꯗꯨꯗꯤ ꯃꯤ ꯃꯤꯗ ꯄꯣꯜꯂꯦꯗꯅ ꯅꯪꯅ ꯂꯩꯍꯟꯗ꯭ꯔꯗꯤ ꯀꯔꯤ ꯍꯥꯏꯒꯅꯤ ꯎꯄꯥꯏ ꯂꯩꯇꯦꯅ
ꯐꯤꯂꯝ ꯅꯥꯝꯍꯜꯂꯗꯤ ꯐꯤꯅꯥꯝꯍꯜꯂꯗꯤ ꯐ꯭ꯔꯤ